ꯍꯜꯂꯣ
ꯍꯥꯥꯎ
ꯇꯥꯔꯔꯕꯣ
ꯇꯥꯔꯦ ꯇꯥꯔꯦ
ꯅꯪꯦꯗꯒꯗꯔꯣ
ꯑꯩ ꯅꯦꯠꯇꯨ ꯀꯠꯇꯣꯏꯅꯣ ꯈꯪꯗꯦ ꯇꯥꯗ꯭ꯔꯤꯅꯦꯕ ꯅꯪ ꯉꯥꯡꯕꯗꯣ ꯌꯥꯝ ꯃꯌꯦꯛꯁꯦ ꯁꯦꯡꯗꯕꯤꯗ ꯑꯦ ꯃꯤ ꯃꯤ ꯃꯤ ꯃꯤ ꯇꯧꯔꯒ ꯇꯥꯕ
ꯇꯥꯔꯕꯣ ꯁꯦꯡꯂꯥꯕꯣ ꯍꯧꯖꯤꯛꯇꯤ
ꯍꯧꯖꯤꯛꯇꯤ ꯄꯨꯡꯁꯦꯡ ꯐꯨꯜ
ꯅꯣꯏ ꯕꯥꯗꯤ ꯑꯗꯨꯝ ꯊꯕꯛ ꯆꯠꯂꯤꯕ ꯅꯨꯡꯇꯤꯒꯤ
ꯆꯠꯄꯅꯤ
ꯑꯌꯨꯛꯇ ꯅꯣꯏꯕ ꯄꯣꯁꯇꯤꯡ ꯁꯤꯜꯂꯦꯗꯥꯏꯅꯦ
ꯁꯤꯜꯂꯥ
ꯇꯥꯏꯅ ꯁꯤꯕ
ꯑ ꯀ ꯑ ꯑꯦꯠꯇꯦ
ꯑ ꯅꯗꯣꯅꯤꯕ ꯁꯦꯀꯠꯇꯜꯂꯣ
ꯑꯁ ꯍ ꯂ ꯈ ꯍꯗ ꯕꯥꯕ ꯄꯨꯔꯥꯗ
ꯋꯥ ꯐꯔꯥ ꯑꯗꯨꯗꯤ ꯑꯣꯜꯂꯤꯅꯦ ꯍꯦ ꯀꯗꯥ
ꯑꯩꯀꯦ ꯅꯌꯅ ꯀꯂꯒ
ꯅꯧꯅ ꯁꯥꯕ ꯃꯅꯤ ꯄꯨꯈ꯭ꯔꯤꯗ ꯂꯩꯕꯗꯨꯅꯦ
ꯎꯝ
ꯆꯥꯎꯅ ꯂꯩꯗꯨꯗꯤ
ꯈꯪꯗꯦꯗ
ꯑꯁ ꯃꯜꯅꯦ
ꯑꯩꯁꯦꯀꯖꯔꯦ ꯇꯀꯗꯕꯖꯥ ꯇꯣꯏꯅꯣ ꯑꯕꯣ
ꯕꯕꯎ ꯄꯔꯥꯒꯤꯗꯨꯗꯤ ꯑꯔꯤꯕ ꯊꯥꯏꯅꯒꯤꯗꯨꯅꯦꯕ ꯑꯩ ꯅꯣꯏꯕꯥꯁꯦ ꯑꯩ ꯑꯗꯨꯝ ꯅꯨꯡꯇꯤꯒꯤ ꯑꯌꯨꯛ ꯈꯨꯗꯤꯡꯒꯤ ꯆꯠꯂꯕ ꯀꯍꯥꯟ ꯂꯩꯕ
ꯄꯨꯡꯁꯦ ꯑꯗꯨꯝ ꯇꯔꯦꯠ ꯃꯈꯥꯏ ꯁꯥꯗ ꯌꯧꯔꯛꯑꯦ ꯑꯥꯗꯩ ꯂꯥꯛꯄꯅꯤꯅꯀꯣ
ꯑꯣ
ꯇ ꯇꯔ ꯃꯈ ꯥꯏ ꯉꯟꯈꯠꯂꯒ ꯂꯥꯛꯄꯁꯨ ꯌꯥꯎꯋꯤ ꯉꯔꯥꯡꯒꯗꯤ ꯉꯜꯜꯂꯤꯦ ꯉꯔꯥꯡꯗꯤ ꯄꯨꯡ ꯀꯌꯥ ꯃꯥꯂ ꯇꯔꯨ ꯃꯈ ꯃꯈꯥꯏ ꯇꯥꯔ ꯃꯥꯜꯂꯦ
ꯀꯔꯤ ꯅꯪ ꯉꯅꯥꯎꯄꯤꯒꯤ ꯑꯦꯛꯖꯥꯝ ꯑꯃ ꯊꯥꯅꯤ ꯇꯧꯔꯝꯕꯅꯣ ꯀꯃꯥꯏꯅ ꯇꯧꯕꯈ꯭ꯔꯣ
ꯅꯅꯥꯎꯕꯤꯒꯗ꯭ꯔꯣ ꯑꯣ ꯃꯥꯗ ꯁꯨꯇꯤ ꯂ ꯐꯔꯛ ꯇꯥꯔꯦꯅ ꯇꯧꯔꯒ ꯊꯣꯛꯂꯛꯇ꯭ꯔꯦ ꯆꯥꯝꯊꯥꯕ
ꯅꯪ ꯆꯠꯀꯅꯤꯅ ꯇꯧꯔꯝꯗꯥꯏ ꯑꯗꯨꯕꯨ
ꯇꯧꯗꯦꯗ ꯀꯥꯏꯗ ꯋꯥꯅ
ꯎꯝ ꯅꯣꯏ ꯕꯥ ꯆꯠꯂꯨ ꯍꯥꯏꯔꯤꯒꯅꯦ ꯑꯩꯉꯣꯟꯅ ꯉꯃꯨꯛ ꯍꯥꯏꯔꯒꯦ ꯑꯗꯨꯗꯤ ꯍꯥꯏ ꯑꯗꯨ
ꯑ ꯑꯗꯨꯝ ꯐꯒꯤꯦ ꯇ ꯏꯅꯤꯗ ꯆꯥꯛ ꯁꯣꯃꯅ ꯏꯁ ꯅꯝ ꯑ
ꯍꯣꯏꯅꯦ ꯑꯩꯈꯣꯏ ꯗꯥꯔꯅ ꯑꯩꯉꯣꯟꯗ ꯑꯩꯈꯣꯏ ꯗꯥꯔꯅ ꯑꯩꯉꯣꯟꯗ ꯊꯕꯛ ꯈꯟꯕ ꯃꯇꯝꯗ ꯃꯥꯒꯤ ꯊꯕꯛ ꯑꯅꯤ ꯐꯥꯎꯕꯅꯦꯕ
ꯑꯥ
ꯃꯥꯁꯤꯦ ꯅꯪꯒꯤ ꯁ ꯃ ꯃꯥꯥꯟꯦ ꯅꯪ ꯑꯗꯨꯝ ꯆꯠꯂꯣꯑꯣꯗꯣ
ꯍꯧꯒꯗꯤ
ꯎꯝ ꯑꯗꯨꯗ ꯑꯗꯨꯗ ꯃ ꯃꯥꯔ ꯀꯦ ꯊꯤ ꯂꯨꯀꯔꯤ
ꯈꯨꯃꯥ ꯀꯩꯊꯦꯜ ꯅꯨꯡꯝ ꯀꯥꯏ ꯍꯧꯖꯤꯛꯁꯦ ꯃꯍꯨꯠ ꯁꯤꯠꯇꯦꯅ ꯃꯥ ꯃꯤꯠ ꯀꯌꯥ ꯂꯩꯇ꯭ꯔꯦ ꯀꯩꯊꯦꯜ ꯀꯥꯕꯁꯦ
ꯑꯗꯨꯗ꯭ꯔꯦ
ꯀꯥꯕ ꯍꯥꯏꯁꯦ ꯌꯥꯝ ꯏꯅꯔꯖꯤ ꯌꯥꯎꯅ ꯑꯗꯥꯒ ꯆꯦꯟꯕꯗꯨ ꯆꯦꯟꯗ꯭ꯔꯦꯅ ꯇꯅꯤꯒꯤ ꯊꯣꯛꯑꯦ ꯊꯦꯡꯂꯞꯂ
ꯑꯩ ꯍꯟꯗꯛ ꯃꯣꯏ ꯑꯃꯛ ꯂꯥꯛꯀꯦꯅ ꯇꯧꯔꯤꯁꯤꯅꯦ
ꯂꯥꯛꯑꯣ
ꯃꯣꯏꯗ ꯃꯣꯏꯗꯅ ꯃꯗꯦ ꯀꯣꯏꯕ ꯋꯥꯔꯤ ꯍꯥꯟ ꯇꯧꯔꯛꯁꯨ ꯀꯥꯏ ꯀꯣꯏꯅꯤꯡꯉꯤꯅꯣ
ꯀꯣꯏꯕ꯭ꯔꯥ ꯀꯩꯅꯩꯅꯣꯅꯤ ꯑꯩꯈꯣꯏꯗꯥꯏꯗ ꯒꯥꯔꯗꯦꯟ ꯑꯅꯧ ꯑꯅꯧꯕ ꯌꯥꯝ ꯁꯦꯝꯃꯕꯅꯦ
ꯀꯩ ꯀꯩ ꯀꯩ ꯀꯩ ꯀꯩ ꯀꯗꯦꯅ ꯀꯖꯦ
ꯀꯔꯤ ꯀꯔꯤꯕ ꯃ ꯁꯔ
ꯅꯣꯏ ꯑꯗꯨꯗꯥꯋꯥꯏꯗꯗꯤ ꯅꯣꯏꯗꯨ ꯅꯣꯏꯗꯨꯒꯤꯗꯣ ꯌꯥꯝꯅ ꯀꯔꯤ ꯀꯔꯤ ꯀꯔꯤ ꯁꯟ ꯐꯥꯎ ꯌꯥꯝ ꯊꯥꯅꯗꯥꯏ ꯅ ꯑꯔꯣꯝꯗ
ꯁꯐꯋꯥꯁꯨ ꯊꯥꯏ
ꯑꯗꯨ ꯁꯚꯥꯎ ꯑꯃ ꯃꯇꯝꯅꯤꯇꯦꯗꯣ
ꯁꯕ꯭ꯔꯋꯥ ꯂꯣꯏꯈ꯭ꯔꯦ ꯁꯕ꯭ꯔꯋꯥ ꯃꯔꯨ ꯄꯥꯜꯂꯝꯕꯅꯦ
ꯑꯗꯨ ꯍꯧꯖꯤꯛꯇ ꯀꯥꯂꯦꯟ ꯑꯣꯏꯕꯅꯤꯅ ꯑꯗꯨꯝ ꯊꯥꯕ ꯌꯥꯔꯣꯏꯗ꯭ꯔꯣ ꯂꯧ ꯑꯗꯨ
ꯈꯥꯎꯅꯤ ꯃꯣꯏ ꯃꯣꯏ
ꯑꯋꯥꯗꯃꯤꯃꯤ ꯗ꯭ꯔꯣ ꯀꯥ ꯂꯩ ꯁꯥꯇ ꯅꯠꯇ꯭ꯔꯣ
ꯑꯗꯨ ꯁꯝ ꯊ꯭ꯔꯋꯥꯔꯁꯦ ꯀꯗꯗ ꯑꯩ ꯈꯪꯗꯦ
ꯋꯥꯇꯔꯃꯦꯂꯟꯗꯤ ꯊꯥꯗꯕ꯭ꯔꯥ ꯅꯣꯏꯔꯣꯝꯗ
ꯋꯥꯇꯔꯃꯦꯂꯟꯁꯦ ꯊꯥꯔꯝꯒꯅꯤ ꯍꯥꯏꯅ ꯈꯪꯗꯕ ꯊꯥꯗꯤ ꯊꯥꯔꯝꯒꯅꯤ ꯑꯗꯨꯒ ꯌꯥꯝꯅ ꯐꯥꯝꯒꯨꯝꯕ ꯇꯧꯅꯕ ꯖꯒꯥ ꯍꯥꯏ ꯇꯥꯔꯒꯗꯤ ꯑꯗꯨꯝ ꯑꯁꯣꯝ ꯕꯤꯁꯅꯨꯄꯨꯔ ꯀꯔꯤꯕ ꯉꯏꯈꯣꯡ
ꯀꯣꯕꯤꯒꯁꯦ ꯃꯣꯏ ꯃꯣꯏ ꯅꯝꯁꯦ ꯆꯣꯎ ꯆꯥꯎꯅꯐꯪ ꯑꯗꯨꯗꯤ
ꯑ ꯑꯗꯥꯏꯗꯨ ꯗꯤ ꯐꯥꯝ ꯌꯥꯝ ꯐꯖ ꯇꯧꯕꯅꯦꯕꯀꯣ ꯑꯗꯨꯒ ꯑꯩꯈꯣꯏ ꯁ꯭ꯥꯏ ꯀꯣꯂꯣꯅꯤ ꯏꯁ꯭ꯋꯥꯏꯗꯗꯤ ꯑꯩ ꯐꯖꯅ ꯈꯪꯗꯦ ꯋꯥꯇꯔ ꯃꯦꯂꯣꯟ ꯊꯥꯕ ꯃꯣꯏ ꯁꯣꯟꯗꯤ ꯊꯥꯕꯅꯦ
ꯑ ꯑꯗꯨ ꯋꯥꯗ ꯋꯥꯇꯔ ꯃꯦꯂꯣꯜ ꯁꯦ ꯉꯣ ꯃꯤꯅ ꯍꯥꯏꯅꯕꯗ ꯃꯣꯏꯁꯦ ꯅꯨꯡꯁꯥ ꯐꯨꯔꯤꯉꯩ ꯇꯨꯝꯕ ꯍꯦꯜꯂꯦ ꯍꯥꯏꯌꯦ
ꯑꯧ ꯑꯩ ꯌꯨꯇꯨꯕ ꯇ ꯎꯔꯦ ꯌꯨꯇꯨꯕ ꯇꯁꯨ ꯎꯔꯦ ꯋꯥꯇꯔ ꯃꯦꯂꯣꯜ ꯂꯩꯕꯗ ꯌꯦꯂꯣ ꯃꯆꯨꯒꯤ ꯃꯄꯥꯝ ꯑꯃ ꯂꯩꯔꯗꯤ ꯑꯗꯨꯒꯤꯗꯤ ꯂꯩꯆꯨ ꯀ
ꯆꯦꯂꯣ ꯁꯦ ꯃꯄꯥꯜꯗꯩ ꯂꯥꯏꯟ ꯑꯣꯏꯅ ꯆꯤꯡꯗꯣꯏꯔꯣ ꯍꯥꯏꯁꯦ
ꯅꯠꯇꯦ ꯌꯦꯜꯂꯣ ꯌꯦꯂꯣꯒꯤ ꯃꯄꯥ ꯑꯃ ꯉꯨꯟꯕꯩ ꯇꯥꯏꯞꯇ ꯍꯩꯅꯧꯖꯨ ꯍꯩꯅꯧ ꯈꯖꯥꯏ ꯉꯥꯡꯕꯤꯗꯣ ꯈꯖꯥꯏ ꯉꯥꯡꯗ꯭ꯔꯣ ꯃꯄꯥ ꯑꯃ ꯈꯖꯥꯏ ꯉꯥꯡꯗ꯭ꯔꯣ
ꯑꯗꯨꯃꯥꯏꯅ ꯋꯥꯇꯔ ꯃꯤꯂꯂꯣꯟꯁꯤꯅꯦ ꯃꯥꯒꯤ ꯅꯨꯡꯁꯥ ꯐꯨꯕꯒꯤ ꯌꯦꯂꯣ ꯑꯣꯏꯕꯆꯠ ꯀꯥ ꯑꯃ ꯂꯩꯕꯅꯦ ꯂꯩꯔꯝꯒꯅꯦꯕꯀꯣ ꯑꯗꯨꯃꯥꯏꯅ ꯂꯩꯕꯖꯒꯥꯗ ꯂꯩꯔꯗꯤ ꯑꯇꯔꯃꯤꯅꯣꯟ ꯊꯨꯝꯃꯤ ꯀꯥꯏ ꯍꯥꯏ ꯄꯅꯦ ꯌꯨꯇꯨꯞꯇ ꯍꯥꯏꯕꯅꯤꯀꯣ
ꯆꯕꯁꯨ ꯐꯪꯉꯣꯏꯗ
ꯐꯪꯗ꯭ꯔꯤ ꯑꯩ ꯆꯥꯗ꯭ꯔꯤ ꯍꯟꯗꯛ ꯆꯍꯤꯒꯤ ꯋꯥꯇꯔꯃꯦꯂꯣꯟ
ꯑꯁ ꯑꯩ ꯍꯟꯗꯛ ꯂꯥꯛꯕꯗ ꯂꯩꯕꯤꯔ ꯂꯣꯏꯔꯦ ꯀꯩꯗꯧꯔꯒꯦ ꯑꯗꯨꯒꯤꯕꯨ ꯏꯃꯥꯏꯃꯥꯏ
ꯅꯪ ꯆꯍꯤ ꯈꯨꯗꯤꯡꯒꯤ ꯑꯩꯉꯣꯟꯗ ꯋꯥꯇꯔꯃꯤꯂꯂꯣꯟ ꯀꯠꯂꯦꯅꯦ
ꯅꯪ ꯄꯩꯁꯥꯗꯣ ꯅꯪ ꯊꯣ
ꯑꯣ
ꯂꯩꯕꯅ ꯑꯩ ꯂꯩꯕꯤꯔꯛꯑꯒꯦ
ꯑꯣꯀꯦ
ꯌꯥꯏꯗꯅ ꯃꯥꯅꯦ ꯑꯗꯨꯅꯦ ꯌꯥꯝ ꯈꯜꯂꯨ ꯅꯪ
ꯅ ꯍꯥꯏꯁꯦ ꯑꯩꯅ ꯆꯉꯥꯡ ꯑꯃ ꯂꯩꯔ ꯂꯣꯏꯔꯦ ꯅꯪꯒꯤ
ꯆ ꯆꯪꯉ ꯂꯧꯖꯣ
ꯅꯪꯒꯤ ꯆꯪꯉꯥꯡ ꯑꯃ ꯂꯩꯕꯤꯔ ꯂꯣꯏꯔꯦ ꯗꯦꯂꯤꯚꯔꯤ ꯂꯥꯛꯄꯒꯦ ꯗꯦꯂꯤꯚꯔꯤ ꯆꯥꯔꯖ
ꯎꯝ ꯑꯗꯣ ꯑꯗꯨꯗꯩꯅꯣ ꯍꯥꯏꯁꯦ ꯀꯃꯥꯏꯅ ꯊꯨꯝꯃꯤꯖꯥꯠꯅꯣ ꯃꯥ ꯅꯨꯡꯁꯥꯥꯁꯦ ꯑꯗꯨꯝ ꯐꯨꯔꯤꯉꯩ ꯑꯗꯨꯒ ꯃꯣꯏꯁꯦꯀꯣ ꯃꯇꯝꯂꯁꯦ ꯔꯃꯇꯗ꯭ꯔꯝ ꯏꯪꯨꯅꯌꯥꯕ
ꯎꯝ
ꯏꯪꯕꯅꯦꯕ ꯃꯣꯏꯁꯦ ꯐꯦꯁꯇ ꯊꯝꯗꯁꯨ ꯏꯪꯕꯅꯦꯕ ꯅꯨꯃꯤꯠꯁꯦ
ꯑꯥ
ꯃꯤꯅ ꯄꯥꯝꯅꯔꯤꯁꯦ ꯀꯥꯂꯦꯟ ꯌꯥꯝ ꯄꯥꯝꯅꯔꯤꯁꯤꯦ ꯃꯥꯁꯦ ꯃꯍꯤ ꯌꯥꯝ ꯊꯣꯛꯏꯗꯅ
ꯎꯝ
ꯑꯗꯨꯩ ꯀꯥꯂꯦꯟꯒꯤ ꯆꯤꯟꯖꯥꯛꯅꯤꯕꯥꯗꯃꯤꯂꯅ ꯀꯥꯏꯁꯦ
ꯏꯁꯤꯡ ꯏꯁꯤꯡꯁꯦ ꯆꯔꯈ ꯌꯥꯝ ꯌꯥꯎꯕ
ꯀꯩꯕ
ꯏꯁꯤꯡꯒꯤ ꯁꯔꯨꯛ ꯌꯥꯝ ꯌꯥꯎꯕ
ꯑꯗꯨꯅꯦ ꯑꯗꯨ ꯃꯄꯥꯥꯜꯂꯣꯒ ꯀꯔꯤ ꯍꯥꯏꯔꯣ ꯅꯪ ꯃꯍꯔꯣ ꯂꯦꯗꯤꯁ ꯄꯔ
ꯑꯣ ꯑꯩꯁꯦ ꯃꯗꯤ ꯊꯠꯄ ꯇꯥꯔꯦ ꯅꯪ ꯗꯨꯀꯥꯟ ꯍ ꯂꯤꯔꯣ ꯑꯩ ꯋꯥꯇꯔꯃꯦꯂꯣꯟꯣꯟ ꯅꯠꯇꯦꯅ ꯍꯥꯏꯔꯗꯁꯦ
ꯑꯣ ꯕ꯭ꯔꯥ ꯑꯗꯨꯑꯣꯗꯤ ꯋꯥꯇꯔ ꯃꯈꯥ ꯁꯗꯛꯀꯤꯦ
ꯑꯟꯇꯔꯣ
ꯑꯗꯨ ꯃꯄꯥꯟꯂꯣꯝꯗ ꯆꯥ ꯋꯥ ꯇꯥꯃꯤꯜꯁ ꯃꯔꯨ ꯑꯃ ꯌꯥꯎꯗꯦꯗꯅ
ꯑꯥ
ꯀꯃꯥꯏꯗꯖꯅꯣ ꯈꯨ
ꯎ ꯀꯩ ꯋꯥꯉꯣꯏ ꯊꯆ ꯑꯃꯒꯅꯤ
ꯃꯣꯏꯁꯦ ꯍꯣꯏ ꯃꯔꯨ ꯌꯥꯎꯍꯟꯗꯕꯤ ꯇꯣꯉꯥꯟꯅ ꯁꯦꯝꯃꯤꯅꯕ
ꯥꯏ ꯑꯣꯔꯝꯅꯤ ꯍꯥꯏ ꯄ꯭ꯔꯤꯠꯁꯕꯤꯝꯒꯅꯤ
ꯑꯗꯨ ꯊꯥꯕꯁꯨ ꯀꯥꯏꯗ ꯊꯥꯗꯣꯏꯕ ꯃꯣꯏꯜ ꯐꯪꯗ꯭ꯔꯗꯤ
ꯈꯣꯏꯅ ꯃꯣꯏ ꯃꯁꯥꯀ ꯁꯥ ꯇꯂ
ꯍꯥꯏꯔ ꯍꯥꯏꯔꯅ ꯍꯥꯏꯒꯦ
ꯑꯣ ꯅꯪ ꯆꯤꯅꯥꯔ ꯆꯥꯔꯕ
ꯍꯥ ꯁꯤꯟꯅꯔ ꯁꯤꯅꯔ ꯁꯤ ꯃꯃꯤꯡ ꯆꯥꯗꯤ ꯆꯥꯔꯕꯅꯤ ꯑꯩ ꯃꯁꯛꯇ ꯎꯔꯗꯤ ꯈꯪꯅꯤ
ꯑꯩ ꯑꯩꯁꯦ ꯑꯩꯁꯦ ꯆꯥꯔꯕ ꯆꯥꯗ꯭ꯔꯤꯕ ꯈꯪꯗꯦꯕꯀꯣ ꯑꯩ ꯒ꯭ꯌꯥꯟ ꯇꯥꯔꯛꯄꯗꯗꯤ ꯍꯩꯒꯨꯝꯕꯅꯦ ꯍꯥꯏꯀꯣ ꯃꯥꯅ
ꯖꯤꯅꯥ ꯑꯆꯥꯄꯣꯠ
ꯑꯥ ꯁꯞꯄꯣꯠꯅꯤ ꯄꯥꯃꯤ ꯇ ꯄꯕ
ꯀꯩꯒ
ꯍꯩꯃꯛꯁꯨ ꯆꯤꯡꯕ ꯌꯥꯏ ꯍꯩꯗꯤ ꯁꯤꯟꯒꯗꯕꯅꯤꯗꯅ ꯊꯨꯡꯒꯗꯕꯅꯤꯗꯅ ꯑꯗꯨꯁꯨ ꯇꯧꯗꯕ ꯃꯥꯁꯨꯦ ꯏꯆꯝ ꯆꯝꯕ ꯊꯣꯡꯉꯒꯁꯨ ꯆꯥꯗꯕ ꯀꯨꯝ ꯇꯥꯏ
ꯆꯄ ꯊꯥ ꯇ
ꯁꯄ꯭ꯔꯥꯅ ꯑꯃꯨ ꯄꯨꯔꯥ ꯀꯩꯅꯣ ꯑꯥ ꯆꯝꯄ꯭ꯔꯥꯁꯤꯅ ꯃꯇꯨꯡ ꯇꯥꯏꯕ꯭ꯔꯥ ꯃꯣꯏꯗꯅ
ꯃꯥ ꯀꯣꯕꯂꯣꯁꯨꯗꯔꯥ
ꯐꯦꯟ ꯑꯣꯏꯔ ꯑꯒꯝ ꯇꯒꯅꯦ
ꯑꯩ ꯈꯟꯒꯦ ꯈꯟꯒꯦ
ꯑꯗꯨꯗꯣ ꯑꯩꯈꯣꯏꯅ ꯍꯦꯟꯅ ꯃꯔꯨ ꯄꯤꯔꯛꯑꯦꯕꯀꯣ
ꯑ ꯈꯪ ꯈꯪ ꯆꯝꯄ꯭ꯔꯥ ꯃꯊꯛ ꯃꯕꯗꯨꯗꯤ ꯈꯟꯒꯦꯅꯦ
ꯑꯗꯨ ꯊꯥꯎꯑꯣꯅꯥ ꯑꯩ ꯊꯥꯕꯀꯣ ꯄꯥꯜꯂꯦꯕ ꯑꯃ ꯄꯥꯜꯂꯝꯃꯦꯕ ꯀꯣ ꯃꯆꯥ ꯑꯃ
ꯑꯝ
ꯑ ꯑꯩꯗꯤ ꯃꯍꯥꯎꯗꯨꯗꯤ ꯒ꯭ꯌꯥꯟ ꯇꯥꯔꯛꯄꯗꯗꯤ ꯑꯩ ꯆꯥꯗ꯭ꯔꯤ ꯑꯉꯥꯡ ꯑꯣꯏꯔꯀꯥꯟꯗ ꯆꯥꯈꯤꯕ ꯍꯥꯏꯗꯤ
ꯑꯥ
ꯑꯗꯨ ꯃꯍꯥꯎꯗꯣ ꯀꯩ ꯀꯃꯥꯏꯅ ꯇꯧꯖꯥꯠꯅꯣꯅ ꯅꯈꯣꯏ ꯃꯃꯥꯟꯅꯗꯤ ꯑꯁ ꯏꯆꯝ ꯆꯝꯕꯅꯤ ꯆꯥꯛ ꯆꯥꯛ ꯂꯥꯎꯕꯅꯤ ꯍꯥꯏ ꯁꯝꯉꯛꯏꯅꯦ
ꯃꯩ ꯀꯣꯝ ꯃꯍꯤ ꯌꯥꯝꯍꯣꯝꯒꯨꯝ ꯇꯧꯕꯅꯦ ꯑꯗꯨꯁꯨ
ꯑꯣ
ꯃꯍꯤ ꯌꯥꯝ ꯊꯣꯛꯄ꯭ꯔ ꯑꯃ ꯇꯧꯕꯅꯦ
ꯑꯥ ꯑ ꯑꯗꯒ ꯏꯆꯝꯁ ꯆꯝꯕ
ꯑꯍꯥꯎꯕꯗꯤ ꯌꯥꯝꯗꯤ ꯌꯥꯎꯗꯕ ꯌꯥꯝ ꯇꯧꯗ ꯑꯩꯁꯨ ꯀꯥꯎꯔꯦ ꯑꯗꯩꯁꯨ
ꯑꯝ
ꯄꯨꯔ ꯆꯥꯔꯒꯥ ꯌꯦꯟꯗꯔ꯭ꯗꯤ ꯈꯪꯂꯥꯔꯣꯏ
ꯎꯝ ꯑꯩꯈꯣꯏ ꯄꯥꯜꯂꯦ ꯍꯥꯏꯕꯤꯔꯛꯀꯦ
ꯀꯌꯥ ꯋꯥꯅꯅꯨꯡꯥꯏꯖꯦ
ꯑꯃ ꯇꯂꯦ
ꯔꯥꯖꯥ ꯔꯣꯍꯅꯥꯒꯥꯟꯙꯗꯤ
ꯑꯗ ꯄꯝꯕ ꯄꯝꯕꯤ ꯃꯌꯥꯝ ꯍꯧꯋꯤ ꯄꯥꯝꯕꯤ ꯃꯉꯥ ꯇꯔꯨꯛ ꯍꯧꯋꯤ ꯄꯥꯝꯕꯤ ꯑꯃꯗꯅꯦ ꯑꯃ ꯄꯥꯜꯂꯤꯁꯦ ꯑꯇꯩꯁꯤꯅꯦ ꯑꯇꯩꯗꯨ ꯄꯥꯜꯂꯛꯇ꯭ꯔꯤ ꯄꯥꯜꯂꯛꯀꯅꯤ ꯃꯄꯥꯟꯅ ꯌꯥꯝ ꯁꯥꯔꯤ
ꯔꯖ ꯐ ꯂ ꯆꯗ ꯌꯥꯔꯦ
ꯑꯃꯗꯨꯗꯤ ꯑꯁ ꯈꯣꯏꯅ ꯈꯣꯏ ꯍꯥꯏꯗꯨ ꯅꯠꯇ꯭ꯔꯣ ꯑꯃ ꯊꯕꯤꯗ ꯀꯌꯥꯝ ꯆꯤꯛꯄ ꯈꯣꯏꯗꯣ ꯈꯥꯝꯇꯦꯛꯑ ꯂꯩꯕꯗꯣ ꯊꯕꯤꯗꯒ ꯆꯤꯛꯑꯝꯃꯒ ꯑꯗꯨ ꯈꯣꯏꯗꯣ ꯆꯤꯛꯑꯝꯃꯦꯕ ꯐꯖꯍꯧꯗ꯭ꯔ ꯆꯦꯞꯄꯒ ꯂꯩꯍꯧꯋꯦ ꯃꯥꯗꯤ ꯀꯣꯜꯂꯞ
ꯍꯔ ꯍꯣꯏ ꯍꯣꯏ ꯍꯣꯏ ꯑꯩ ꯂꯥꯛꯑꯀꯥꯟꯗ ꯅꯪꯒꯤ ꯋꯥꯇꯔ ꯃꯤꯂꯟꯗ ꯂꯩꯔꯛꯑꯒꯦ ꯄꯩꯁꯥꯗ ꯊꯥꯔꯛꯑꯣ
ꯑꯣ ꯄꯥ ꯃꯉꯅꯦ ꯌꯥꯒꯗ꯭ꯔꯣ
ꯇꯃꯦ ꯇꯃꯦ ꯋꯥꯉ ꯄꯤꯊꯣ ꯃꯔꯂꯣꯏ
ꯑꯣꯊ
ꯊꯃꯃꯦ